ꯍꯜꯂꯣ
ꯀꯔꯤ ꯇꯧꯕ꯭ꯔꯣ ꯚꯥꯏ
ꯑꯗꯨꯝ ꯐꯝꯃꯤꯌꯦ ꯚꯥꯏ ꯅꯪꯗꯤ
ꯑꯩꯁꯨ ꯑꯁꯤ ꯕꯔꯦꯟꯗꯥꯗ ꯐꯝꯔꯒ ꯂꯩꯌꯦꯅꯦ
ꯑꯣ ꯆꯥꯛ ꯆꯥꯔꯕꯣ
ꯑꯣ ꯅꯍꯥꯟꯅ ꯆꯥꯈ꯭ꯔꯦ ꯑꯩꯗꯤ ꯅꯪꯗꯤ ꯆꯥꯗ꯭ꯔꯤꯕꯣ
ꯑꯩꯗꯤ ꯆꯥꯔꯦ ꯍꯧꯖꯤꯛ ꯉꯥꯏꯍꯥꯛ
ꯑꯣ ꯑꯣ ꯅꯪꯗꯤ ꯀꯗꯥꯏꯗꯒꯤꯅꯣ
ꯑꯩꯁꯦ ꯏꯝꯐꯥꯜꯗꯒꯤꯅꯦ
ꯏꯝꯐꯥꯜ
ꯍꯣꯏ
ꯑꯣ ꯀꯗꯥꯏ ꯂꯝꯗꯒꯤ
ꯎꯔꯤꯄꯣꯛꯇ ꯂꯩꯌꯦ
ꯑꯣ ꯑꯣ
ꯀꯩ ꯏꯟꯁꯥꯡ ꯆꯥꯒꯦ ꯉꯥꯁꯤ
ꯁꯤꯁꯦ ꯑ ꯉꯁꯤ ꯉꯥ ꯆꯥꯏꯅꯦ
ꯑ ꯍꯥꯎꯋꯤꯅꯦ
ꯑꯥ ꯍꯥꯎꯋꯦ ꯌꯥꯝ ꯍꯥꯎꯋꯦ ꯅꯪꯗꯤ ꯀ꯭ꯔꯤ ꯏꯟꯁꯥꯡ ꯆꯥꯕ꯭ꯔꯥ
ꯑꯩꯗꯤ ꯏꯟꯁꯥꯡ ꯂꯩꯗꯕꯒꯤ ꯗꯥꯜ ꯑꯣꯏꯅ ꯆꯥꯔꯦ
ꯑꯗꯨꯁꯨ ꯐꯥꯕꯅꯤꯗ
ꯑꯁ ꯗꯥꯜ ꯈꯛꯇ ꯉꯥꯏꯔꯦꯅꯦ ꯑꯩꯒꯤ ꯄꯨꯟꯁꯤꯁꯦ
ꯌꯦꯔꯨꯝꯗꯤ ꯌꯥꯎꯗ꯭ꯔꯕꯣ
ꯌꯦꯔꯨꯝ ꯂꯩꯅꯤꯡꯉꯥꯏ ꯄꯩꯁꯥ ꯂꯩꯇ꯭ꯔꯦ
ꯑꯗꯨꯒꯤꯅꯤꯅꯦ ꯁꯤꯁꯦ ꯀꯣꯜ ꯇꯧꯕꯁꯦ
ꯍꯣꯏ
ꯌꯥꯝ ꯐꯩ ꯌꯥꯝ ꯐꯩ ꯍꯧꯖꯤꯛꯇꯤ ꯀꯔꯤ ꯇꯧꯕ꯭ꯔꯣ
ꯍꯧꯖꯤꯛꯇꯤ ꯀꯩꯁꯨ ꯇꯧꯗꯦꯗ ꯑꯗꯨꯝ ꯂꯩꯕ ꯍꯥꯏꯗꯨꯅꯤꯗ
ꯑꯥ
ꯍꯟꯗꯛ ꯕꯣꯜ ꯌꯦꯡꯗ꯭ꯔꯣ ꯅꯪꯗꯤ
ꯌꯦꯡꯉꯦ ꯑꯩꯁꯨ ꯅꯪꯗꯤ ꯌꯦꯡꯗ꯭ꯔꯣ
ꯃꯔꯛ ꯃꯔꯛꯇ ꯑꯗꯨꯝ ꯌꯦꯡꯉꯦ
ꯎꯝ ꯕ꯭ꯔꯖꯤꯟꯒꯤꯗꯣ ꯌꯦꯡꯕ꯭ꯔꯥ ꯀꯔꯤꯒꯤꯗꯣ ꯌꯦꯡꯕ꯭ꯔꯥꯅꯦ
ꯑꯩ ꯕꯔꯖꯤꯟꯒꯤꯁꯦ ꯅꯍꯥꯟ ꯑꯃꯔꯛꯇꯤ ꯌꯦꯡꯉꯦ ꯑꯇꯩ ꯁꯥꯟꯅꯕꯗꯗꯤ ꯌꯦꯡꯗ꯭ꯔꯦ
ꯑꯣ ꯑꯣ
ꯇꯥꯏꯃꯤꯡꯗꯣ ꯐꯔꯛ ꯇꯥꯕꯀꯣ
ꯃꯥꯅꯦ ꯃꯥꯅꯦ ꯇꯨꯝꯕ ꯃꯍꯤ ꯇꯨꯝꯕ ꯍꯤꯗꯣ ꯌꯥꯗꯕ
ꯍꯣꯏ
ꯈꯤꯇꯪ ꯊꯦꯡ ꯊꯦꯡꯕ ꯃꯣꯏꯒꯤꯗꯣ
ꯅꯪꯗꯤ ꯀꯔꯤ ꯇꯤꯝ ꯁꯄ꯭ꯔꯣꯠ ꯇꯧꯕ꯭ꯔꯣ
ꯑꯩꯗꯤ ꯕ꯭ꯔꯥꯖꯤꯜꯒꯨꯝꯕ ꯑꯩ ꯑꯩꯗꯤ ꯄꯣꯔꯇꯨꯒꯥꯜꯗꯤ ꯁꯄ꯭ꯔꯣꯠ ꯇꯧꯗꯦꯗ
ꯑꯥ
ꯃꯤꯁꯤꯒ ꯅꯦꯃꯔꯅꯤ ꯑꯩꯗꯤ ꯅꯪꯗꯤ ꯀꯔꯤꯕꯨ ꯁꯄ꯭ꯔꯣꯠ ꯇꯧꯕ꯭ꯔꯥ
ꯑꯩꯗꯤ ꯁꯄ꯭꯭ꯣꯔꯠ ꯇꯧꯕ ꯂꯩꯇꯦ ꯑꯗꯨꯝ ꯕꯤꯠꯀꯤ ꯌꯦꯡꯕ ꯈꯛꯇꯅꯦ
ꯑꯥ ꯗꯨꯁꯨ ꯐꯕꯅꯤꯗꯥ ꯐꯨꯠ ꯕꯣꯜ ꯅꯤꯅ ꯈꯪꯗꯕꯁꯨ ꯌꯥꯗꯕꯀꯣ
ꯍꯣꯏ
ꯀꯅꯥꯅ ꯉꯝꯕ꯭ꯔꯥ ꯀꯅꯥꯅ ꯉꯝꯗꯕ꯭ꯔꯥ ꯍꯥꯏꯕꯗꯨ
ꯍꯣꯏ
ꯈꯪꯕꯁꯨ ꯐꯕ
ꯎꯝ
ꯅꯪꯗꯤ ꯁ꯭ꯀꯨꯜ ꯀꯥꯕ꯭ꯔꯥ ꯀꯔꯤ ꯇꯧꯕ꯭ꯔꯥ
ꯀꯣꯂꯦꯖ ꯀꯥꯏꯌꯦ
ꯎꯝ ꯐꯩꯅꯦ
ꯍꯣꯏ
ꯑꯗꯨꯝ ꯏꯝꯐꯥꯜꯗ ꯂꯩꯕ꯭ꯔꯥ ꯅꯠꯇ꯭ꯔꯒ
ꯑꯥ ꯑꯗꯨꯝ ꯏꯟꯐꯥꯜꯗ ꯑꯗꯨꯝ ꯂꯩꯌꯦ
ꯎꯝ ꯍꯣꯝ ꯏꯟꯐꯥꯜ ꯎꯝ ꯍꯣꯝ ꯇꯥꯎꯟꯗꯤ ꯀꯗꯥꯏꯗꯔꯥ?
ꯍꯣꯝ ꯇꯥꯎꯟꯗꯤ ꯀꯩꯊꯦꯜ ꯃꯟꯕꯤꯗꯅꯦ꯫
ꯑꯣ ꯑꯣ
ꯋꯦꯗꯔꯁꯦ ꯌꯥꯝ ꯅꯨꯉꯥꯏꯇꯦꯅꯦ ꯉꯁꯤꯁꯦ
ꯑꯁ ꯌꯥꯝ ꯌꯗꯥꯔꯦ ꯑꯗꯨꯒꯤ ꯃꯄꯥꯟꯗ ꯐꯝꯔꯒ ꯂꯩꯕꯅꯤ ꯃꯅꯨꯡꯗ ꯐꯝꯕ ꯌꯥꯗꯕꯒꯤ
ꯍꯣꯏ
ꯅꯨꯡꯁꯥ ꯌꯥꯝ ꯀꯟꯂꯦꯅꯦ ꯑꯁꯤꯁꯦ ꯑꯥ ꯀꯣꯜ ꯑꯃ ꯇꯧꯔꯗꯤ ꯇꯧꯕ ꯌꯥꯗ꯭ꯔꯦꯀꯣ?
ꯈꯪꯗꯦ ꯑꯩꯁꯨ ꯀꯃꯥꯏ ꯇꯧꯕ꯭ꯔꯥ
ꯀꯣꯜ ꯃꯤ ꯑꯃꯕꯨ ꯃꯔꯤ ꯃꯔꯤꯗꯤ ꯇꯧꯕ ꯌꯥꯏ ꯍꯥꯏꯕ ꯅꯠꯇ꯭ꯔꯣ?
ꯑꯥ ꯑꯗꯨꯝ ꯌꯥꯏꯗꯤ ꯍꯥꯏꯕꯅꯦ꯫
ꯎꯝ ꯈꯪꯗꯕ ꯑꯩꯁꯨ
ꯅꯨꯡꯇꯤꯜꯗ ꯕꯣꯜ ꯒꯨꯝꯕ ꯁ꯭ꯅꯥꯕ ꯆꯠꯇ꯭ꯔꯥ ꯅꯥ?
ꯕꯣꯜꯕꯨꯗꯤ ꯁ꯭ꯅꯥꯕ ꯆꯠꯇꯦꯗ ꯋꯥꯀꯤꯡꯒꯨꯝꯕ ꯑꯗꯨꯝ ꯏꯚꯤꯅꯤꯡꯗꯀꯣ ꯃꯣꯔꯅꯤꯡꯒꯨꯝꯕ ꯏꯚꯤꯅꯤꯡꯗꯒꯨꯝꯕ ꯋꯛꯀꯤꯡ ꯆꯠꯄꯅꯤꯗ
ꯐꯩꯅꯦ
ꯅꯣꯏ ꯅꯪꯗꯤ ꯁꯟꯅꯕ ꯆꯠꯄ꯭ꯔꯥ?
ꯑꯁ ꯑꯩꯗꯣ ꯍꯟꯗꯛ ꯁꯥꯟꯅꯕ ꯃꯐꯝ ꯂꯩꯇꯕꯒꯤ ꯆꯠꯇ꯭ꯔꯦꯗ
ꯑꯣ ꯀꯥꯏꯗꯦꯗꯥ ꯗꯨꯁꯨ
ꯍꯣꯏ
ꯉꯁꯤꯗ꯭ꯌꯨ ꯀꯣꯂꯦꯖ ꯆꯠꯇꯦ
ꯍꯣꯏ ꯄꯂꯦꯁ ꯆꯠꯇ꯭ꯔꯦꯁ ꯀꯣꯂꯦꯖ ꯄꯛꯅ ꯆꯠꯇꯦꯗ
ꯎꯝ
ꯀꯅꯥ ꯀꯅꯥ ꯂꯩꯔꯤꯅꯣ?
ꯈꯥ
ꯀꯅꯥ ꯀꯅꯥ ꯂꯩꯔꯤꯒꯦ ꯍꯧꯖꯤꯛꯇꯤ?
ꯑꯁ ꯃꯤ ꯌꯥꯝ ꯂꯩꯍꯦ ꯑꯈꯣꯏꯗꯤ ꯑꯥ ꯑꯈꯣꯏꯒꯤ ꯑꯟꯇꯤ ꯑꯩꯒꯤ ꯏꯅꯦ ꯃꯆꯥꯁꯤꯡꯒ ꯌꯥꯝ ꯂꯩꯁ
ꯃꯤ ꯌꯥꯝ ꯂꯩꯕꯗꯤ ꯈꯔ ꯅꯨꯡꯉꯥꯏꯔꯝ
ꯎꯝ
ꯏꯊꯟꯇ ꯂꯩꯕꯁꯤꯗ ꯑꯁ ꯋꯥ ꯉꯥꯡꯅꯤꯉꯥꯏ ꯐꯎ ꯃꯤ ꯑꯝꯇ ꯂꯩꯇꯕ
ꯃꯟꯅꯦ ꯃꯥꯅꯦ ꯂꯩꯕꯁꯨ ꯅꯨꯡꯉꯥꯏꯇꯕꯅꯦ ꯏꯊꯥꯟꯇꯁꯨ ꯌꯥꯝ ꯕꯣꯔꯤꯡ ꯆꯨꯕꯅꯦ ꯃꯅꯨꯡꯗ ꯂꯩ ꯂꯩꯔꯒ
ꯆꯥꯡ ꯒꯁꯦ ꯂꯣꯏ ꯌꯥꯗ꯭ꯔꯦꯅꯦ
ꯑꯥ
ꯅꯣꯏꯗꯤ ꯂꯧ ꯁꯨꯗ꯭ꯔꯣ
ꯑꯧ ꯂꯧꯗꯤ ꯁꯨꯗꯦ ꯑꯩꯗꯤ ꯑꯩꯈꯣꯏꯗꯤ ꯑꯩꯁꯨ ꯇꯨꯋꯦꯜꯕ ꯂꯣꯏꯔꯒ ꯀꯣꯂꯦꯖ ꯀꯥꯕ ꯂꯥꯛꯄ ꯀꯣ
ꯍꯣꯏ
ꯏꯝꯐꯥꯜꯗ ꯂꯩꯕꯗꯤ ꯌꯥꯝ ꯅꯨꯡꯉꯥꯏꯌꯦ ꯑꯗꯨꯕꯨ ꯅꯨꯡꯁꯥ ꯀꯜꯂꯒ ꯑꯩꯁ ꯌꯥꯝ ꯆꯥꯡꯕꯒ
ꯑꯝ
ꯅꯪꯒꯤ ꯅꯅꯥꯛꯇꯤ ꯃꯦꯡꯒꯣ ꯂꯩꯗ꯭ꯔꯣ
ꯗꯪꯒꯣ ꯍꯥꯏꯕ
ꯃꯦꯡꯒꯣ ꯃꯦꯡꯒꯣ
ꯑꯣ ꯃꯦꯡꯒꯣ ꯌꯥꯝ ꯂꯩꯇꯦꯗ ꯑꯃ ꯑꯅꯤꯗꯤ ꯑꯗꯨꯝ ꯂꯩꯌꯦ
ꯑꯣ ꯎꯝ ꯑꯩꯈꯣꯏꯗꯤ ꯌꯥꯝꯗꯤ ꯂꯩꯍꯦ
ꯑꯥ
ꯂꯩꯃꯟꯕꯒꯤ ꯆꯥꯕ ꯅꯨꯡꯉꯥꯏꯇ꯭ꯔꯦ
ꯑꯥ ꯑꯩꯈꯣꯏ ꯑꯩꯈꯣꯏ ꯃꯅꯥꯛꯇꯗꯤ ꯐꯪꯗꯕꯅꯤꯅ ꯑꯁ ꯌꯥꯝ ꯆꯥꯅꯤꯡꯉꯦ
ꯑꯣ ꯁꯤꯗ ꯌꯥꯝ ꯂꯩꯌꯦ
ꯑꯥ
ꯉꯁꯤꯗꯤ ꯃꯄꯥꯟ ꯊꯣꯛꯂꯣꯏꯗ꯭ꯔꯣ
ꯉꯁꯤꯁꯦ ꯑꯩ ꯌꯨꯝꯗ ꯑꯗꯨꯝ ꯂꯩꯔꯅꯤꯅ ꯍꯣꯏ ꯑꯗꯨꯝꯄꯥꯟ ꯊꯣꯛꯅꯤꯡꯉꯥꯏ ꯂꯩꯇ꯭ꯔꯦ
ꯑꯗꯨ ꯀꯔꯤ ꯇꯧꯁꯤꯔꯥ ꯈꯪꯗ꯭ꯔꯦꯗ
ꯂꯩꯃꯟꯗꯅ ꯋꯥꯔꯦ
ꯎꯝ ꯋꯥꯕꯅꯤ ꯑꯗꯨꯁꯨ ꯄꯩꯁꯥ ꯇꯥꯅꯤꯡꯉꯥꯏꯁꯨ ꯑꯩꯈꯣꯏꯗꯤ ꯇꯥꯅꯤꯡꯉꯥꯏ ꯈꯪꯗꯕ
ꯍꯣꯢ ꯑ
ꯎ ꯀ
ꯋꯥꯔꯤ ꯐꯖꯕ ꯑꯃ ꯂꯤꯌꯨꯅꯦ ꯅꯪ ꯋꯥꯔꯤ ꯈꯪꯗ꯭ꯔꯣ
ꯍꯗꯤ ꯋꯥꯔꯤ ꯂꯥꯏꯔꯤꯁꯤꯗꯤ ꯀꯨꯀꯤꯒ ꯅꯥꯒꯥ ꯈꯛꯇ ꯑꯣꯏꯒꯅꯤ
ꯑꯗꯨꯒꯤꯗꯤ ꯌꯥꯗ꯭ꯔꯦ ꯁꯤꯗꯗꯤ
ꯎꯝ ꯑꯗꯨꯒꯤꯅꯤꯅꯦ ꯑꯩꯁꯨ ꯋꯥꯔꯤꯗꯤ ꯌꯥꯝ ꯂꯥꯕ ꯈꯪꯗꯦꯅꯦ ꯅꯪꯒꯤꯗꯤ ꯎꯝ ꯄꯦꯠꯀꯨꯝꯕ ꯂꯩꯕ꯭ꯔꯥ ꯅꯪ ꯅꯪꯒꯤꯗꯤ
ꯂꯩꯇꯦꯗ
ꯎꯝ ꯌꯦꯟꯒꯨꯝꯕꯁꯨ ꯌꯣꯛꯇꯦ?
ꯍꯣꯏ ꯌꯣꯛꯇꯦ꯫ ꯑꯥꯅ ꯈꯨꯟꯗ ꯂꯩꯔꯗꯤ ꯌꯣꯛꯄꯅꯦ ꯑꯗꯨ ꯂꯩꯕꯗꯤ ꯍꯥꯏꯗꯣꯛꯄ ꯌꯥꯗꯦꯅ
ꯆꯩꯍꯤꯗꯤ ꯀꯌꯥ ꯑꯣꯏꯔꯦ, ꯇꯧ
ꯅꯪꯒꯤꯁꯦ ꯨꯀꯨꯟ ꯀꯨꯟ ꯀꯨꯟꯍꯨꯝꯗꯣꯏ ꯁꯨꯔꯦ꯫
ꯆꯍꯤ ꯀꯌꯥ ꯑꯣꯏꯔꯦ ꯏꯇꯥꯎ
ꯆꯍꯤ ꯀꯨꯃꯨꯟ ꯀꯨꯟꯍꯨꯝꯗꯣꯏ
ꯑꯣ
ꯂꯣꯛ ꯈꯨꯒꯦ ꯇꯧꯔꯤꯅꯦ ꯌꯥꯗ꯭ꯔꯦꯅꯦ
ꯏꯁꯤꯡꯁꯨ ꯐꯠꯇꯦ ꯑꯁꯤꯗꯗꯤ
ꯍꯣꯏ ꯍꯣꯏ
ꯀꯩꯀꯩ ꯇꯧꯔꯤꯒꯦ ꯍꯧꯖꯤꯛꯇꯤ
ꯀꯔꯤꯁꯨ ꯇꯧ ꯇꯧꯗꯦꯗꯥ ꯍꯧꯖꯤꯛꯁꯨ ꯇꯦꯟ ꯃꯤꯅꯤꯠꯁ ꯌꯥꯎꯗ꯭ꯔꯤ ꯌꯥꯎꯗꯤ ꯂꯣꯏꯔꯦ ꯍꯥꯏꯕ ꯅꯠꯇ꯭ꯔꯥ?
ꯅꯣꯏꯂꯣꯝꯗ ꯎ ꯄꯥꯏꯒꯨꯝꯕꯗꯤ ꯂꯩꯕ꯭ꯔꯣ
ꯀꯔꯤ ꯍꯥꯏꯕ
ꯋꯥꯏꯐꯥꯏꯒꯨꯝꯕꯗꯤ ꯐꯪꯕ꯭ꯔꯥ ꯅꯣꯏ ꯂꯣꯝꯗ
ꯑꯧ ꯋꯥꯏꯐꯥꯏꯗꯤ ꯂꯩꯑꯦ ꯋꯥꯏꯐꯥꯏꯒ ꯑꯁꯤ ꯑꯦꯌꯥꯔꯇꯦꯜꯒꯤꯁꯨ ꯂꯩꯑꯦ꯫ ꯅꯦꯗꯤ ꯅꯨꯡꯉꯥꯏꯗ ꯑꯁꯤꯗꯗꯤ
ꯋꯥꯏꯐꯥꯏꯒꯨꯝꯕ ꯂꯩꯔꯗꯤ ꯑꯗꯨꯝ ꯐ꯭ꯂꯤꯝ ꯌꯦꯡꯉꯒ ꯑꯗꯨꯝ ꯂꯩꯕ ꯌꯥꯔꯦꯅꯦ
ꯑ ꯑꯗꯨꯕꯨ ꯑꯩꯁ ꯐꯣꯟ ꯄꯥꯏꯃꯟꯕꯁꯤ ꯌꯥꯗꯦꯅꯦ
ꯑꯍꯣꯏ ꯀꯣꯛ ꯆꯤꯛꯄꯅꯦ꯫
ꯉꯥꯎꯒꯦ ꯇꯥꯎꯋꯦꯅꯦ
ꯍꯣꯏ ꯑꯗꯨꯉꯧꯅꯦ
ꯑꯗꯨꯒꯤ ꯐ꯭ꯔꯤ ꯂꯩꯕ ꯁꯔꯨꯛꯁꯨꯗꯤ ꯏ ꯄꯩꯁꯥ ꯇꯥꯟꯕꯅ ꯐꯩꯌꯦ ꯍꯥꯏꯕꯅꯤꯗ
ꯚꯥꯏ ꯑꯩ ꯊꯕꯛ ꯑꯃ ꯂꯩꯕ ꯍꯣꯔꯦꯟ ꯑꯃꯨꯛ ꯄꯥꯎ ꯐꯥꯎꯅꯔꯁꯤꯀꯣ, ꯑꯗꯨꯗꯤ꯫
ꯑꯧ ꯑꯧ ꯐꯧꯅꯔꯁꯤ
ꯍꯣꯏ ꯍꯣꯏ